ꯍꯥꯡꯕ꯭ꯔꯣ ꯑꯩꯁꯨ ꯅꯉꯣꯟꯗ ꯋꯥꯔꯤ ꯑꯃꯇ ꯍꯧꯗꯣꯛꯀꯦꯅꯥ ꯇꯧꯔꯛꯏꯅꯦ
ꯍꯥꯡꯉꯦ ꯍꯥꯏꯔꯛꯑꯣ ꯑꯗꯨꯝ
ꯑꯩꯈꯣꯏ ꯍꯥꯏꯗꯤ ꯂꯩꯀꯥꯏꯒꯤ ꯃꯧꯉꯩꯁꯦ ꯄꯨꯟꯗꯥꯕ ꯀꯨꯏꯔꯦꯗꯅ ꯍꯥꯏꯗꯤ ꯃꯃꯥꯡ ꯌꯥꯎꯁꯪ ꯑꯗꯨꯨꯝ ꯌꯥꯎꯁꯪ ꯃꯃꯥꯡꯁꯨ ꯌꯥꯎꯁꯪ ꯇꯧꯈꯤꯗ꯭ꯔꯦ ꯃꯃꯥꯡ ꯃꯃꯥꯡ ꯄꯨꯟꯕꯗꯒꯤ ꯄꯨꯟꯗ꯭ꯔꯦ ꯑꯗꯨꯅꯥꯅꯦ ꯍꯧꯖꯤꯛꯁꯤ ꯈꯥꯔ ꯄꯨꯟꯁꯤꯔꯅ ꯇꯧꯕ ꯅꯪ ꯇꯟꯕ꯭ꯔꯣ
ꯇꯟꯗꯤꯌꯦ ꯑꯩꯗꯤ ꯌꯥꯏꯌꯦ
ꯍꯣꯏ ꯑꯗꯨꯅꯦ ꯆꯥꯛꯁꯨ ꯆꯥꯅꯗꯕ ꯀꯨꯏꯔꯦ ꯆꯥꯛ ꯆꯥꯅꯔꯒ ꯊꯥꯕꯜ ꯍꯥꯏꯗꯤ ꯆꯥꯛ ꯆꯥ ꯇꯣꯛꯑ ꯈꯣꯠꯂꯒ ꯊꯥꯕꯜ ꯆꯣꯡꯕꯗꯣ ꯌꯥꯏꯗꯅ ꯍꯥꯏꯗꯤ ꯑꯩꯁꯨ ꯑꯉꯥꯡꯒ ꯆꯦꯟꯕꯒꯥꯅꯦ ꯍꯧꯖꯤꯛꯀꯥꯟꯁꯤ ꯅꯪꯉꯣꯟꯗ ꯅꯍꯥꯟꯗꯒꯤ ꯄꯥꯎ ꯑꯝꯇ ꯐꯥꯎꯒꯦ ꯆꯥꯛ ꯆꯥꯅꯁꯦ ꯍꯥꯏꯒꯦ ꯍꯥꯏꯗꯤ ꯅꯪꯁꯨ ꯅꯈꯣꯡ ꯌꯥꯡꯕꯅꯤꯅ ꯍꯥꯏꯗꯤ ꯇꯧꯁꯦꯅ ꯇꯧꯔꯗꯤ ꯍꯥꯏꯗꯤ ꯈꯣꯡ ꯉꯥꯡꯕ ꯃꯤ ꯌꯥꯎꯗ꯭ꯔꯗꯤ ꯌꯥꯗꯦꯕ ꯊꯕꯛꯁꯦ ꯍꯦꯛꯇ ꯇꯧꯁꯦꯅ ꯍꯧꯔꯝꯃꯒ ꯇꯨꯃꯤꯟ ꯂꯩꯅꯈꯤꯕꯗꯨꯗꯤ ꯑꯩꯁꯨ ꯇ ꯂꯩꯦꯕ ꯑꯗꯨꯅꯦ ꯅꯪꯁꯨ ꯍꯧꯔꯗꯤ ꯁꯣꯏꯅ ꯌꯥꯔꯛꯀꯅꯤ ꯈꯣꯠꯀꯅꯤꯅꯅꯦ ꯇꯧꯔꯛꯏꯅꯦ ꯅꯪꯗꯤ ꯍꯥꯡ ꯍꯥꯏꯗꯤ ꯍꯥꯡꯕ ꯍꯥꯏꯁꯦ ꯑꯗꯨꯝ ꯍꯧꯖꯤꯛꯀꯥꯟꯁꯦ ꯍꯥꯏꯗꯤ ꯆꯥꯛ ꯆꯥꯅꯕꯒꯤ ꯈꯣꯠꯄꯒꯤ ꯆꯥꯛꯅꯣ ꯁꯤ ꯂꯥꯡꯉꯗꯤ ꯑꯩꯈꯣꯏꯅ ꯑꯗꯨꯝ ꯇꯧꯗꯣꯔꯤꯅꯤꯗꯅ ꯆꯦꯡ ꯆꯥꯛꯄꯨ ꯑꯣꯏꯔꯣ ꯏꯟꯖꯥꯡ ꯅꯥꯄꯤꯕꯨ ꯑꯣꯏꯔꯣ ꯍꯥꯏꯗꯤ ꯅꯪ ꯆꯤꯜꯂꯗꯤ ꯅꯨꯡꯉꯥꯏꯇꯦꯗꯅ ꯑꯗꯨꯝ ꯌꯥꯗꯣꯏ ꯅꯠꯇ꯭ꯔꯣ ꯑꯉꯥꯡꯒꯤ ꯀꯩꯒꯤ ꯆꯤꯟꯕ꯭ꯔꯣꯅ
ꯑꯩꯁꯦ ꯑꯉꯥꯡꯒꯤ ꯆꯤꯟꯕ ꯍꯥꯏꯁꯦ ꯑꯉꯥꯡ ꯆꯤꯟꯕ ꯍꯥꯏꯁꯦ ꯀꯩꯁꯨ ꯌꯥꯝ ꯆꯤꯟꯗꯦꯗ ꯃꯥꯥꯏ ꯇꯨꯋꯏꯁꯟ ꯀꯩꯀꯥ ꯆꯠꯄ ꯈꯣꯠꯄ ꯑꯗꯨ ꯑꯗꯨꯝ ꯊꯥꯗꯣꯛ ꯈ꯭ꯔꯒ ꯂꯣꯏꯔꯦ ꯑꯗꯨꯒꯤ ꯋꯥꯕꯨꯗꯤ ꯑꯗꯨꯒꯨꯝꯕꯩꯗꯤ ꯀꯩꯁꯨꯝ ꯑꯉꯥꯡꯒꯤꯗꯤ ꯀꯩꯁꯨ ꯑꯩꯉꯣꯟꯗ ꯊꯗꯣꯛ ꯀꯩꯅꯣ ꯊꯣꯏꯗꯣꯛꯄ ꯀꯩꯝ ꯀꯩꯅꯣ ꯇꯧꯗꯔꯤꯕ ꯑꯗꯨꯝ ꯌꯥꯏꯌꯦ ꯑꯩꯕꯨꯗꯤ ꯑꯗꯣ ꯅꯣꯏ ꯆꯥꯁꯦ ꯍꯥꯏꯁꯦ ꯀꯔꯝ ꯀꯥꯟꯗ ꯆꯥꯗꯣꯏꯅꯣ ꯍꯥꯏꯔꯛꯑꯣ
ꯍꯧꯖꯤꯛꯁꯦ ꯍꯥꯏꯗꯤ ꯆꯥꯕ ꯍꯥꯏꯁꯦ ꯃꯤ ꯃꯁꯤꯡꯒꯤ ꯃꯇꯨꯡ ꯃꯇꯨꯡꯏꯟꯅ ꯈꯨꯗꯛꯇ ꯆꯥꯁꯦ ꯈꯨꯗꯛꯇꯗꯤ ꯌꯥꯔꯣꯏꯗꯕꯅꯅꯦ ꯃꯊꯪ ꯍꯞꯇꯥꯐꯧ ꯃꯅꯨꯡꯗ ꯁꯤꯜꯂꯁꯦꯕ ꯍꯥꯏꯗꯤ ꯃꯤ ꯃꯁꯤꯡꯗꯨ ꯀꯅꯥ ꯀꯅꯥ ꯌꯥꯎꯅꯤꯡꯉꯤꯅꯣ ꯄꯣꯠꯂꯤꯅꯣꯅ ꯑꯩꯈꯣꯏ ꯑꯁꯣꯝ ꯅꯥꯀꯟ ꯏꯆꯦ ꯑꯣꯏꯗꯨꯣꯏꯁꯨ ꯑꯩꯉꯣꯟꯗ ꯑꯩꯅꯅꯦ ꯍꯥꯏꯔꯞ ꯃꯣꯏꯗꯩꯗꯤ ꯍꯧꯗꯣꯛꯈ꯭ꯔꯦꯕ ꯍꯥꯏꯗꯤ ꯏꯆꯦ ꯑꯩꯈꯣꯏꯗ ꯆꯠ ꯆꯥꯟꯅꯗꯕ ꯀꯨꯏꯔꯦ ꯃꯧꯁꯤꯡꯁꯨ ꯄꯨꯟꯗ ꯀꯨꯏꯔꯦ ꯅꯣꯡ ꯐꯥꯗꯣꯛ ꯄꯨꯟꯁꯦꯅ ꯃꯃꯥꯡꯒꯤꯁꯨ ꯄꯩꯁꯥ ꯑꯔꯦꯝꯕ ꯈꯔ ꯂꯩꯒꯦꯅ ꯍꯥꯏꯌꯦꯕꯀꯣ ꯆꯥꯛ ꯆꯥꯅꯕꯒꯤ ꯑꯗꯨꯏꯁꯤꯡꯗꯨꯁꯨ ꯄꯨꯊꯣꯛꯅꯔꯛꯑꯒꯦ ꯑꯗꯨꯒ ꯑꯋꯥꯠꯄꯗꯨꯅ ꯏꯁꯥꯅ ꯑꯗꯨꯝ ꯈꯥꯏꯅꯔꯒ ꯂꯩꯗꯅ ꯑꯗꯣ ꯆꯥꯛꯆꯥ ꯇꯣꯛꯑꯒ ꯍꯥꯏꯗꯤ ꯊꯥꯕꯜ ꯀꯥꯟ ꯆꯣꯡꯉꯒ ꯃꯃꯥꯡ ꯃꯃꯥꯡ ꯇꯧꯈꯤꯕꯗꯨꯣ ꯅꯨꯡꯉꯥꯏꯇ꯭ꯔꯣ ꯑꯗꯨꯃꯥꯏꯅ ꯑꯝꯇ ꯇꯧꯁꯦ ꯍꯥꯏꯕ
ꯌꯥꯏꯑ ꯑꯩꯒꯤ ꯄꯨꯟꯁꯤꯕꯨ ꯍꯥꯏꯔꯗꯤ ꯑꯩꯗꯤ ꯑꯗꯨꯝ ꯌꯥꯏꯑ ꯑꯗꯨꯃꯥꯏꯅ ꯃꯤ ꯃꯌꯥꯝ ꯑꯃ ꯄꯨꯟ ꯈꯣꯠꯇꯅ ꯇꯧꯕꯗꯣ ꯑꯩꯒꯤꯗꯤ ꯄꯥꯝꯖꯕꯅꯤꯅ ꯑꯗꯨ ꯑꯁꯨꯝꯕꯗꯕꯨꯗꯤ ꯑꯩꯗꯤ ꯀꯩꯁꯨ ꯌꯥꯗꯦ ꯈꯣꯠꯇꯦꯗ ꯑꯩ ꯀꯩꯁꯨ ꯍꯥꯏꯗꯦ ꯍꯥꯏꯔꯝꯃꯣꯏꯗ ꯑꯁꯤꯒꯨꯝꯕꯁꯤꯗꯩ ꯑꯗꯨꯝ ꯄꯥꯝꯖꯩ ꯐꯖꯕꯅꯤꯅ ꯌꯥꯏꯌꯦ ꯑꯗꯣ ꯄꯨꯟꯕꯁꯦ ꯃꯤ ꯀꯌꯥꯃꯨꯛ ꯌꯥꯝ ꯄꯨꯟꯗꯣꯏꯅꯣ ꯑꯗꯨꯗꯣ ꯃꯐꯝꯁꯤꯅ ꯀꯗꯥꯏꯗ ꯆꯥꯁꯦ ꯍꯥꯏꯅꯣ ꯁꯤꯟꯕ ꯂꯥꯡꯕ ꯇꯧꯕꯁꯦ
ꯃꯃꯥꯡ ꯑꯩꯈꯣꯏꯅ ꯆꯥꯅꯈꯤꯕ ꯑꯩꯈꯣꯏꯒꯤ ꯆꯦ ꯑꯃꯒꯤ ꯃꯣꯏꯒꯤ ꯁꯨꯃꯥꯡꯗꯨ ꯆꯥꯎꯋꯤꯗꯅ ꯑꯗꯨꯗ ꯆꯥꯔꯒ ꯃꯣꯏ ꯁꯪꯒꯣꯏꯁꯨ ꯂꯩꯕꯅꯤꯅ ꯑꯩꯈꯣꯏꯗ ꯆꯥꯛ ꯏꯁꯤꯡ ꯊꯣꯡꯉꯒ ꯅꯨꯡꯗꯥꯡꯒ ꯆꯥꯊꯣꯛꯑꯒ ꯊꯥꯕꯜ ꯆꯣꯡꯉꯁꯨ ꯍꯥꯏꯗꯤ ꯏꯁꯩ ꯅꯣꯡꯖꯩ ꯈꯥꯔ ꯏꯁꯩ ꯊꯥꯅꯤꯡꯕ ꯃꯤꯅ ꯑꯗꯨ ꯑꯩ ꯁꯛꯆꯔꯅꯤ ꯊꯕꯜ ꯆꯣꯡ ꯃꯣꯏ ꯃꯤꯅ ꯊꯥꯕꯜ ꯆꯣꯡꯖꯔꯅꯤ ꯁꯨꯃꯥꯡꯗꯨꯗ ꯇꯧꯔ ꯃꯣꯏꯁꯨ ꯆꯤꯛꯂꯝꯗꯨꯁꯨ ꯆꯥꯎꯕꯅꯤꯅ ꯍꯥꯏꯗꯤ ꯑꯉꯥꯡꯂꯣ ꯀꯔꯣ ꯍꯧꯖꯤꯛꯇꯤ ꯂꯣꯏ ꯑꯉꯥꯡꯁꯤꯡꯁꯨ ꯈꯔ ꯈꯔ ꯆꯥꯎꯅꯔꯝꯃꯤꯅ ꯑꯉꯥꯡꯈꯩꯁꯨ ꯂꯣꯏ ꯌꯥꯎꯒꯦ ꯍꯥꯏꯔꯛ ꯀꯅꯦꯕ ꯍꯥꯏꯗꯤ ꯃꯧꯁꯨ ꯆꯥꯅꯕ ꯍꯥꯏꯔꯒ ꯃꯧ ꯈꯛ ꯆꯥꯅꯕ ꯌꯥꯎꯔꯦ ꯃꯆꯥꯉꯩꯗꯨ ꯀꯃꯥꯏꯅ ꯂꯩꯍꯧ ꯍꯥꯏ ꯑꯗꯨꯅ ꯑꯗꯨꯏ ꯃꯤ ꯃꯁꯤꯡꯗꯨꯒꯤ ꯃꯇꯨꯡꯅꯦ ꯍꯥꯏꯗꯤ ꯃꯤ ꯃꯁꯤꯡꯗꯨ ꯄꯥꯔꯀꯥꯟꯗ ꯑꯉꯥꯡ ꯁꯨꯍꯩꯅꯤ ꯈꯣꯠꯂꯤꯅ ꯄꯥꯔꯀꯥꯟꯗ ꯆꯦꯟ ꯆꯥꯛ ꯑꯣꯏꯔꯣ ꯑꯗ ꯀ ꯂꯥꯛꯀꯤꯦꯁ ꯆ ꯐꯥ ꯑꯗꯨꯗꯤꯅꯦꯂ ꯂꯩ ꯀꯥꯏ ꯂꯩ ꯀꯗꯥꯥꯏꯒꯤ ꯍꯥꯏꯗꯤ ꯌꯨꯝꯊꯣꯡ ꯌꯨꯝꯊꯣꯡꯒꯤ ꯈꯥꯏꯔꯨꯗ꯭ꯔꯁꯨꯅꯦ ꯁꯨꯃꯥꯏꯅ ꯇꯧꯁꯦ ꯍꯥꯏꯗꯤ ꯀꯧꯕꯧ ꯁꯨꯕꯤ ꯑꯃꯗꯅꯦ ꯄꯨꯜꯂꯞ ꯍꯥꯏꯗꯤ ꯄꯩꯁꯥꯗꯨꯒꯤ ꯃꯇꯨꯡ ꯏꯟꯅ ꯍꯥꯏꯔꯗꯅ ꯑꯩꯈꯣꯏ ꯃꯤ ꯁꯤꯃꯩꯅꯤꯅ ꯍꯥꯏꯔꯒꯅꯦ ꯄꯨꯂꯞ ꯑꯣꯏꯅ ꯂꯧꯁꯦꯕ ꯍꯥꯏꯗꯤ ꯈꯣꯝꯗꯣꯛ ꯈꯣꯝꯖꯤꯟꯗꯣ ꯍꯥꯏꯗꯤ ꯌꯨꯝ ꯑꯃꯗꯃꯨꯛ ꯆꯪꯅꯤ ꯑꯃꯗꯃꯨꯛ ꯆꯪꯅꯤ ꯈꯣꯝꯗꯣꯛ ꯈꯣꯝꯖꯤꯟꯗꯣ ꯑꯗꯨꯝ ꯁꯥꯎꯅꯔꯒꯅꯦ ꯃꯧ ꯈꯔ ꯑꯃ ꯊꯣꯛꯔꯛꯏꯒ ꯊꯣꯔꯛꯇꯤꯒ ꯊꯕꯛꯇꯨ ꯑꯗꯨꯝ ꯀꯩꯅꯣ ꯇꯧꯅꯔꯛꯀꯅꯤ ꯑꯗꯨꯅꯅꯦ ꯄꯩꯁꯥ ꯈꯔ ꯇꯤꯡꯒꯦ ꯇꯤꯡꯖꯁ ꯀꯅꯣ ꯍꯥꯏꯗꯤ ꯃꯤ ꯑꯃꯗ ꯅꯦꯛꯊꯣꯛꯈ꯭ꯔꯦꯗꯅ ꯑꯗꯨꯒ ꯑꯩꯈꯣꯏꯒꯤ ꯃꯤ ꯃꯁꯤꯡꯗꯣ ꯁꯤꯃꯩꯅꯤ ꯍꯥꯏꯔ ꯃꯉꯣꯟꯗ ꯄꯨꯂꯞ ꯄꯨꯍꯜꯂꯛꯁꯦꯕ ꯑꯗꯨꯅ ꯐꯠꯇ꯭ꯔꯣ ꯑꯩꯅ ꯍꯥꯏꯁꯤꯅꯦ
ꯌꯥꯏꯌꯦ ꯑꯗꯨꯅ ꯐꯔꯅꯤ ꯑꯗꯨꯃꯥꯏꯅ ꯑꯣꯏꯅ ꯇꯧꯔꯁꯦ ꯑꯗꯣ ꯕ ꯃꯤ ꯃꯃꯥꯡꯗ ꯍꯥꯏꯗꯤ ꯃꯆꯥ ꯆꯦꯜꯂꯒ ꯃꯆꯥ ꯑꯅꯤꯃ ꯄꯨꯔ ꯂꯥꯏꯑꯦ ꯑꯃ ꯐꯧ ꯀꯔꯥꯏꯅꯣ ꯍꯥꯏꯔꯤ ꯀꯥꯟꯁꯤꯗ ꯈꯣꯠꯄ ꯍꯥꯏꯅ ꯃꯤꯅ ꯉꯥꯡꯅꯕꯗꯨꯗꯤ ꯑꯩꯁꯖꯃꯨ ꯏꯀꯥꯏ
ꯇꯥ ꯍꯥꯏꯔꯤꯕꯣ ꯅꯪꯕꯨ ꯊꯕꯛ ꯆꯤꯜꯂꯕꯣ ꯑꯗꯨꯅꯦ ꯁꯤꯜꯂꯁꯦ ꯍꯥꯏꯗꯤ ꯌꯦꯡꯉꯁꯦꯕ ꯈꯣꯡ ꯌꯥꯡꯕ ꯑꯩꯈꯣꯏ ꯅꯍꯥꯟꯅ ꯈꯔ ꯇꯧꯔꯒꯅꯦ ꯍꯥꯏꯗꯤ ꯑꯍꯟꯉꯩꯁꯤꯁꯨ ꯌꯥꯎꯅꯤꯡꯉꯁꯨ ꯃꯣꯏꯗ ꯑꯣꯏꯒꯤ ꯑꯕꯣꯛ ꯑꯣꯏ ꯀꯧꯗꯣꯏꯁꯨ ꯃꯣꯏꯁꯨ ꯄꯨꯅꯤꯡꯉꯦ ꯈꯣꯠꯂꯦꯅꯒ ꯍꯥꯏꯕꯅꯦ ꯃꯣꯏꯁꯤꯡꯁꯤꯁꯨ ꯍꯥꯄꯛꯀꯦꯕ ꯑꯩ ꯑꯗꯣ ꯍꯥꯏꯗꯤ ꯑꯗꯨꯝ ꯅꯨꯡꯉꯥꯏꯕꯅꯦꯕ ꯑꯍꯟ ꯌꯥꯎꯕꯁꯤꯁꯨ ꯍꯥꯏꯗꯤ ꯑꯍꯟ ꯍꯥꯏꯔꯒ ꯌꯥꯝ ꯉꯥꯡꯕ ꯑꯍꯟꯗꯨꯗꯤ ꯇꯜꯂꯦꯕ ꯍꯥꯏꯗꯤ ꯑꯗꯨꯝ ꯃ ꯍꯥꯟꯅ ꯇꯧꯕꯗ ꯍꯣꯏ ꯍꯣꯏ ꯌꯥꯏ ꯈꯣꯠꯂꯦꯅ ꯇꯧꯕꯗꯣ ꯑꯗꯨ ꯃꯤ ꯃꯁꯤꯡ ꯃꯇꯨꯡ ꯏꯟꯅ ꯍꯧꯖꯤꯛꯀꯤ ꯆꯦꯡ ꯆꯥꯛꯇꯨꯅ ꯑꯗꯨꯃꯥꯏꯅ ꯇꯧꯔꯁꯦ ꯌꯦꯟ ꯆꯥꯕꯅ ꯐꯔꯤꯕ꯭ꯔꯥ ꯅꯠꯇ꯭ꯔꯒꯅ ꯑꯇꯣꯞꯄ ꯍꯥꯏꯗꯤ ꯑꯍꯟꯉꯩꯀꯩꯗꯨꯗꯤ ꯉꯥ ꯈꯔꯗꯤ